ꯑꯣ
ꯇꯔꯦ ꯇꯥꯔꯦ
ꯑꯣ ꯉꯁꯤꯁꯤꯕꯨ ꯀꯥꯏ ꯀꯥꯏ ꯆꯠꯊꯣꯛꯎꯒꯦ ꯅꯨꯡꯗꯥꯡꯁꯦ ꯉꯁꯥꯏ ꯑꯩꯅ ꯀꯩꯅꯣ ꯃꯦꯁꯦꯁ ꯊ ꯊꯥꯕꯗ ꯍꯜꯂꯛꯇꯕ ꯍꯥꯏꯇꯥꯔꯦ ꯑꯗꯨ ꯑꯩꯗꯤ ꯀꯥꯏ ꯆꯠꯈ꯭ꯔꯖꯥꯠꯅꯣ ꯅꯨꯡꯗꯥꯡꯁꯤꯗꯕꯨ ꯁꯤꯃꯤꯁꯤꯕꯣꯅ ꯈꯜꯂꯝꯃꯤꯅꯦ ꯀꯥꯏ ꯀꯥꯏ ꯆꯠꯂꯨꯔꯤꯅꯣ ꯉꯁꯤꯁꯤꯕꯨ
ꯑꯣ ꯉꯁꯥꯏ ꯋꯥꯛꯀꯤꯡ ꯆꯠꯂꯨꯕ ꯋꯥꯛꯀꯤꯡ ꯆꯠꯄꯗꯨ ꯉꯁꯤꯗꯤ ꯈꯔ ꯁꯥꯡꯅ ꯆꯠꯂꯨꯔꯦꯕ ꯑꯗꯣ ꯍꯜꯂꯛꯄꯗ ꯑꯃꯨꯛ ꯄꯨꯡ ꯇꯔꯨꯛ ꯃꯈꯥꯏ ꯈꯔ ꯍꯦꯜꯂꯝꯃꯗꯔꯥ ꯇꯔꯨꯛꯇꯤ ꯍꯦꯜꯂꯛꯑꯦ ꯇꯔꯨꯛ ꯃꯈꯥꯏ ꯈꯤꯇꯪ ꯍꯦꯜꯂꯛꯑꯦ ꯑꯗꯒꯤꯗꯤ ꯑꯩꯁꯦ ꯆꯥꯛ ꯆꯥꯊꯣꯛꯒꯦꯅ ꯆꯥꯛ ꯂꯥꯝꯃ‌ꯦꯅ ꯆꯥꯊꯣꯛꯑꯒ ꯂꯩꯔꯕꯅꯦꯕ ꯑꯗꯨꯗꯨꯒ ꯑꯩꯈꯣꯏꯕꯦꯝꯅ ꯃꯨꯛ ꯐꯣꯟ ꯇꯧꯔꯛꯑꯦ ꯃꯣꯏ ꯉꯥꯅꯨ ꯊꯣꯡꯉꯤ ꯆꯥꯕ ꯂꯥꯛꯑꯣꯅ ꯑꯃꯨꯛ ꯇꯧꯁꯤꯜꯂꯛꯑꯦ ꯑꯗꯩ ꯊꯩꯕꯣꯡꯁꯨ ꯊꯤꯡꯒꯗꯕ ꯂꯩꯕ
ꯍꯣꯏ ꯑꯗꯨꯅꯦ ꯑ ꯑꯗꯨ ꯀꯩꯅꯣ ꯇꯧꯔ ꯃꯣꯏꯗ ꯑꯃꯨꯛ ꯉꯥꯅꯨ ꯊꯣꯡꯕꯗꯣ ꯑꯩꯈꯣꯏ ꯑꯀꯥꯁꯀ ꯇꯧꯔꯒ ꯏꯕꯥꯅꯤ ꯆꯠꯂꯨꯔꯦ ꯆꯥꯏꯌ‌ꯦ ꯑꯗꯨꯗꯩ ꯃꯣꯏꯗ ꯑꯗꯨꯝ ꯅꯍꯥꯟ ꯑꯩꯈꯣꯏ ꯊꯩꯕꯣꯡ ꯍꯦꯛꯄ ꯊꯩꯕꯣꯡ ꯑꯃꯨꯟꯕ ꯑꯗꯨꯃ ꯆꯥꯈ꯭ꯔꯦ ꯑꯗꯨꯒ ꯑꯣꯝꯕꯗꯨꯃ ꯂꯩꯕꯗꯨꯒ ꯃꯨꯜꯂꯛꯄꯒꯤ ꯃꯣꯏꯗ ꯑꯃꯨꯛ ꯈꯔ ꯇꯪꯈꯥꯏ ꯑꯃ ꯄꯤꯔꯝꯃꯦ ꯑꯗꯨꯗꯨꯒ ꯆꯥꯛꯆꯥ ꯇꯣꯛꯑꯒ ꯑꯃꯨꯛ ꯆꯥ ꯍꯜꯂꯛꯇ ꯉꯥꯏꯔꯤ
ꯑꯣ ꯑꯗꯨꯗꯤ ꯉꯁꯤꯒꯤ ꯋꯥꯛꯀꯤꯡ ꯆꯠꯂꯨꯕꯗꯣ ꯁꯥꯡꯅ ꯆꯠꯂꯨꯏ ꯍꯥꯏꯕꯗꯣ ꯑ ꯌꯥꯝ ꯀꯥ ꯌꯥꯝ ꯊꯤꯅ ꯀꯥꯟꯅꯕ ꯑꯃꯗꯤ ꯑꯣꯏꯈ꯭ꯔꯦ ꯍꯥꯏꯕꯗꯤ ꯈꯔ ꯁꯥꯡꯅ ꯆꯠꯂꯝꯗ꯭ꯔꯒꯗꯤ ꯅꯪ ꯀꯩꯁꯨ ꯆꯥꯛ ꯂꯥꯝꯕꯗꯣ ꯈꯤꯇꯪ ꯍꯟꯊꯔꯝꯒꯅꯤ ꯑꯗꯨꯒ ꯆꯥꯛꯇꯣ ꯂꯥꯝꯗ꯭ꯔꯕꯅꯤꯅ ꯑꯥ ꯀꯩ ꯍꯥꯏꯅꯤ ꯍꯥꯏꯗꯤ ꯌꯥꯝ ꯀꯟꯅꯥ ꯋꯥꯊꯣꯛꯎꯗ꯭ꯔꯅꯤꯅ ꯌꯥꯝ ꯆꯥꯅꯤꯡꯕꯗꯣ ꯍꯜꯂꯤꯗꯅꯀꯣ ꯑꯗꯣ ꯉꯁꯤꯗꯤ ꯇꯞꯇꯥꯈꯩꯁꯨ ꯁꯥꯡꯅ ꯆꯠꯊꯣꯛꯎꯔꯒ ꯋꯥꯅ ꯍꯜꯂꯛꯑ ꯃꯇꯨꯡꯗ ꯆꯥꯛ ꯂꯥꯝꯃꯀꯥꯟꯗ ꯉꯥꯅꯨ ꯊꯣꯡꯕ ꯑꯃꯨꯛ ꯆꯥꯕ ꯍꯥꯏꯕꯁꯦ ꯌꯥꯝ ꯊꯤꯅ ꯆꯥꯅꯕ ꯑꯃꯗꯤ ꯑꯣꯏꯗꯣꯏꯅꯤ ꯅ ꯋꯥꯈꯜꯒꯁꯦ ꯌꯥꯝ ꯊꯤꯅ ꯅꯨꯡꯉꯥꯏꯕ ꯑꯃꯗꯤ ꯑꯣꯏꯗꯣꯏꯅꯤ ꯑꯗꯣ ꯉꯁꯥꯏ ꯑꯥ ꯃꯤꯅ ꯍꯥꯏꯅꯔꯛꯄꯗꯗꯤ ꯅꯪꯅ ꯋꯥꯛꯀꯤꯡ ꯆꯠꯍꯧꯕꯗꯨꯅ ꯅꯥꯅꯗ ꯑꯗꯨꯝ ꯐꯣꯟ ꯅꯞꯄꯒ ꯋꯥꯀꯤꯡ ꯆꯠꯂꯤꯔꯥ ꯐꯣꯟ ꯇꯧꯕ ꯆꯠꯂꯤꯔꯥ ꯈꯪꯗꯦ ꯈꯣꯠꯇꯦꯅ ꯃꯤꯅ ꯑꯗꯨꯃꯥꯏꯅ ꯍꯥꯏꯔꯞꯗꯤ ꯍꯥꯏꯅꯍꯧꯋꯤ ꯑꯗꯨ ꯀꯌꯥꯝ ꯌꯥꯝ ꯆꯨꯝꯕ ꯄꯥꯎꯅꯣ ꯀꯃꯥꯏꯅ ꯇꯧꯕꯅꯣ
ꯑꯣ ꯅꯪꯅ ꯀꯅꯥꯗꯒꯤ ꯀꯥꯏꯗ ꯑꯃꯨꯛ ꯇꯥꯔꯨꯔꯤꯕ ꯄꯥꯎꯅꯣ ꯅꯪꯅ ꯇꯥꯔꯤꯕ ꯄꯥꯎꯁꯤꯅ ꯑꯩꯗꯤ ꯃꯤ ꯏꯃꯥꯟꯅꯕꯒ ꯏꯃꯥꯟꯅꯕꯤꯒ ꯍꯥꯏꯗꯤ ꯃꯇꯝꯗꯨꯗ ꯑ‌ꯦ ꯀꯣꯜꯇꯧꯒꯗꯕ ꯂꯩꯕꯅꯤꯀꯣ ꯇꯧꯗꯅ ꯅꯤꯡꯁꯤꯡ ꯈꯪꯉ ꯅꯤꯡꯁꯤꯡꯉꯛꯄꯒꯤ ꯀꯨꯏꯁꯨ ꯀꯨꯏꯗꯕ ꯃꯤꯅꯤꯠ ꯑꯃꯅꯤ ꯑꯃꯅꯤ ꯋꯔꯤꯁꯟꯅꯔꯝꯕꯗꯨꯕꯨ ꯅꯣꯏꯅ ꯑꯃꯨꯛ ꯄꯥꯎꯁ‌ꯦ ꯍ‌ꯦꯛꯇ ꯂꯥꯟꯅ ꯁꯗꯣꯛꯄꯤꯔꯝꯕꯅꯦꯕ ꯉꯛꯄꯅꯦꯌꯦ ꯅꯣꯏ ꯃꯌꯥꯝꯒꯤ ꯆꯤꯟ ꯃꯌꯥꯝꯁꯤꯗꯤ
ꯑꯩꯕꯨꯗꯤ ꯈꯪꯗꯦꯀꯣ ꯑꯩꯗꯤ ꯁꯨꯝ ꯑꯩꯁꯨ ꯍꯥꯏꯕꯅꯦ ꯊꯥꯖꯗ‌ꯦꯗ ꯀꯩꯁꯨ ꯇꯧꯔꯝꯃꯣꯏꯗ ꯃꯥꯗꯤ ꯊꯕꯛꯇꯣ ꯑꯃ ꯆꯠꯂꯒꯗꯤ ꯑꯗꯨꯝ ꯑꯗꯨꯗ ꯃꯥꯏ ꯐꯖꯅ ꯑꯣꯟꯁꯤꯟꯕꯅꯦ ꯑꯗꯨꯝ ꯋꯥꯔꯤ ꯋꯥꯇꯥꯏ ꯇꯧꯔꯒ ꯆꯠꯄꯗ ꯅꯨꯡꯉꯥꯏꯕꯅꯦ ꯈꯣꯠꯄꯅꯦ ꯍꯥꯏꯕ ꯑꯗꯣ ꯀꯩꯅꯣꯗꯨꯅ ꯇꯃꯛ ꯄ ꯃꯤꯗꯨꯅ ꯍꯥꯏꯔꯤꯁꯤꯅ ꯍꯣꯏ ꯇꯧꯕꯅꯦ ꯅꯍꯥꯟꯈꯩꯗꯤ ꯑꯗꯣ ꯉꯁꯤꯗꯤ ꯁꯨꯡꯇꯧ ꯇꯧꯗꯦ ꯃꯥꯗꯣ ꯍꯦꯛ ꯍꯧꯕꯗꯒꯤ ꯑꯗꯨꯝ ꯃꯅꯥ ꯀꯣꯛ ꯅꯞꯈꯤꯕꯗꯨꯅ ꯑꯗꯨꯝ ꯍꯜꯂꯛꯄꯗꯨ ꯃꯣꯏ ꯃꯅꯤꯡꯗ ꯑꯗꯨꯝ ꯆꯠꯂꯒ ꯂꯩꯍꯧꯋꯦ ꯉꯁꯤꯒꯤ ꯑꯣꯏꯅꯗꯤ ꯅꯨꯡꯉꯥꯏꯇꯦ ꯈꯣꯠꯇꯦꯅ ꯑꯗꯨꯃꯥꯏꯅ ꯍꯥꯏꯔꯛꯄ ꯍꯥꯏꯇꯥꯔꯦ ꯍꯣꯏ ꯐꯔꯦ ꯑꯗꯨ ꯃꯤꯒꯤ ꯃꯤꯒꯤ ꯋꯥ ꯉꯥꯛꯇꯁꯨ ꯊꯥꯖ ꯌꯥꯕꯣꯠꯇꯦꯀꯣ ꯅꯁꯥꯅ ꯍꯥꯏꯔꯤꯗꯨꯗ ꯑꯗꯨꯝ ꯑꯣꯏꯗꯣꯏꯅꯤ ꯑꯁꯦꯡꯕꯗꯤ ꯅꯠꯇ꯭ꯔꯥ ꯑꯗꯣ ꯑꯗꯨꯗꯤ ꯉꯥꯅꯨ ꯊꯣꯡꯕ ꯈꯛꯇꯪ ꯆꯥꯔꯛꯄ꯭ꯔꯣ ꯑꯇꯣꯞꯄ ꯀꯩ ꯀꯩ ꯀꯃꯥꯏꯅ ꯆꯥꯔꯛꯀꯦ ꯀꯃꯥꯏꯅ ꯇꯧꯒꯦ
ꯍꯣꯏ ꯉꯥꯅꯨ ꯊꯣꯡꯕ ꯇꯪ ꯆꯥꯔꯦ ꯏꯔꯣꯝꯕ ꯀꯩꯀꯩꯗꯤ ꯑꯩꯈꯣꯏꯁꯦ ꯆꯥꯛ ꯆꯥꯔ ꯆꯠꯂꯕꯅꯦꯕ ꯍꯥꯏꯗꯤ ꯃꯣꯏ ꯃꯣꯏ ꯃꯃꯥꯒꯤ ꯄꯩꯁꯥꯁꯨ ꯂꯤꯁꯤꯡ ꯇꯔꯥ ꯑꯃꯁꯨ ꯂꯧꯒꯗꯕ ꯈꯣꯏꯕꯦꯝꯒꯤ ꯃꯥꯏ ꯃꯅꯥꯎꯅꯨꯄꯤꯗꯣ ꯑꯗꯩꯩ ꯂꯧꯒꯗꯕ ꯑꯗꯨꯝ ꯃꯈꯣꯏ ꯏꯕꯥꯅꯤꯁꯤ ꯆꯥꯛ ꯆꯔ ꯆꯥꯛ ꯆꯥꯔ ꯊꯣꯛꯎꯕꯅꯤꯅ ꯆꯥꯔ ꯆꯠꯂꯕꯅꯤ ꯀꯩꯁꯨ ꯌꯥꯝ ꯆꯅꯤꯡꯕ ꯑꯣꯏꯗ꯭ꯔꯦ ꯑꯗꯨꯝ ꯃꯣꯏꯒꯤ ꯑꯗꯨꯝ ꯑꯉꯧꯕ ꯍꯥꯏꯗꯤ ꯃꯍꯤ ꯍꯥꯞꯇ꯭ꯔꯤꯀꯥꯟꯒꯤ ꯈꯤꯇꯪ ꯈꯣꯠꯊꯔ ꯂꯩꯔꯝꯕꯗꯣ ꯈꯤꯇꯪ ꯆꯥꯕꯗ ꯄꯨꯛ ꯊꯜꯂꯦꯅ ꯑꯗꯣ ꯃꯗꯨꯗ ꯑꯃꯨꯛ ꯆꯥꯛ ꯈꯔ ꯍꯥꯞꯊꯔ ꯆꯥꯔꯦ ꯃꯣꯏꯗꯤ ꯑꯃꯨꯛ ꯌꯣꯡꯆꯥꯛ ꯍꯥꯏꯗꯤ ꯃꯔꯨ ꯑꯔꯤꯕ ꯀꯩꯅꯣ ꯇꯧꯔꯒ ꯑꯗꯒꯤ ꯈꯦꯠꯇꯣꯛꯑꯒ ꯀꯪꯂꯒ ꯊꯝꯈꯤꯕ ꯃꯌꯥꯝꯗꯣ ꯏꯔꯣꯜ ꯍꯧꯕꯅꯦ ꯑꯗꯨꯗ ꯆꯥꯔꯣꯏꯒꯦꯗ ꯊꯦꯡꯁꯨ ꯊꯦꯡꯉꯅꯤꯅ ꯇꯧꯔꯒ ꯃꯣꯏꯗꯣ ꯍꯧꯖꯤꯛꯇꯪ ꯆꯥꯛ ꯊꯤꯒꯦ ꯇꯧꯔꯦ ꯑꯗꯨꯃꯥꯏꯅ ꯆꯥꯖꯤꯜꯂꯒ ꯂꯩꯔꯗꯤ ꯊꯦꯡꯉꯅꯤꯅ ꯇꯧꯕ ꯂꯥꯛꯑꯦ ꯄꯩꯁꯥꯁꯨ ꯂꯧꯔ ꯂꯥꯛꯑꯕꯀꯣ ꯑꯉꯧꯕ ꯀꯩꯀꯩꯗꯣ ꯈꯔ ꯆꯥꯔꯦ ꯃꯣꯏꯗ ꯊꯩꯕꯣꯡ ꯄꯤꯔꯝꯃꯦ ꯑꯗꯨꯒ ꯄꯩꯁꯥꯗꯣ ꯂꯧꯔ ꯂꯥꯛꯑꯦ
ꯑꯣ ꯍꯣꯏ ꯑꯗꯨꯁꯨ ꯌꯥꯏꯗ ꯍꯥꯏꯕꯗꯤ ꯅꯨꯡꯗꯥꯡꯅꯤꯅ ꯌꯥꯝ ꯀꯥ ꯍꯦꯟꯅ ꯆꯥꯁꯤꯟꯕꯗꯨꯁꯨ ꯈꯪꯗꯦ ꯑꯩꯒꯤ ꯑꯣꯏꯅꯗꯤ ꯄꯥꯝꯗꯦꯕꯀꯣ ꯑꯗꯣ ꯑꯩꯈꯣꯏ ꯁ꯭ꯋꯥꯏꯒꯤ ꯑꯣꯏꯅ ꯆꯠꯅꯕꯁꯦ ꯑꯗꯨꯝ ꯅꯨꯡꯗꯥꯡꯗ ꯍꯥꯏꯕꯗꯤ ꯌꯦꯟꯖꯥꯡ ꯑꯍꯥꯎꯕꯁꯦ ꯅꯨꯡꯗꯥꯡꯗꯅ ꯈꯤꯇꯪ ꯍꯦꯟꯅ ꯆꯥꯅꯕ ꯍꯦꯜꯂꯦꯀꯣ ꯑꯗꯣ ꯑꯩ ꯑꯩꯒꯤ ꯑꯣꯏꯅꯁꯨ ꯅꯨꯡꯗꯥꯡꯗ ꯀꯥ ꯍꯦꯟꯅ ꯆꯥꯁꯤꯟꯕꯁꯤ ꯄꯥꯝꯗꯤ ꯄꯥꯝꯗꯦꯕꯀꯣ ꯍꯥꯏꯕ ꯋꯥꯅꯤ ꯑꯗꯨꯝ ꯃꯌꯥꯝ ꯆꯥꯕꯗꯣ ꯅꯨꯡꯗꯥꯡꯗꯅ ꯍꯦꯛꯇ ꯍꯥꯏꯕꯗꯤ ꯊꯕꯛ ꯏꯪꯈꯥꯡ ꯆꯠꯊꯣꯛꯅꯔꯨꯕ ꯑꯃ ꯑꯃ ꯇꯧꯔꯨꯕꯗꯣ ꯅꯨꯡꯗꯥꯡꯗꯗꯤ ꯂꯣꯏꯅ ꯊꯨꯡꯕꯅꯤꯅ ꯅꯨꯡꯗꯥꯡꯗ ꯍꯦꯛꯇ ꯆꯥꯅꯕꯁꯦ ꯍꯦꯛꯇ ꯊꯣꯏꯒꯜꯂꯦꯕꯀꯣ ꯑꯩꯈꯣꯏ ꯁ꯭ꯋꯥꯏꯒꯤ ꯑꯣꯏꯅꯗꯤ ꯑꯗꯨꯅꯁꯨ ꯃꯤꯗꯨ ꯄꯨꯂꯞ ꯁꯨꯕ ꯉꯝꯕꯗꯣ ꯑꯌꯨꯛ ꯅꯨꯡꯊꯤꯟꯗꯗꯤ ꯑꯗꯨꯝ ꯑꯃ ꯋꯥꯠ ꯑꯃ ꯋꯥꯠꯇ ꯇꯧꯅꯩꯌꯦꯕꯀꯣ ꯑꯅꯝꯕꯅ ꯑꯗꯣ ꯍꯌꯦꯡꯁꯤꯕꯨ ꯋꯥꯛꯀꯤꯡꯒꯨꯝꯕ ꯆꯠꯄ ꯌꯥꯒꯗꯣꯔꯤꯕ꯭ꯔꯥ ꯅꯠꯇ꯭ꯔꯒ ꯊꯕꯛꯀꯨꯝꯕ ꯂꯥꯛꯇꯣꯔꯤꯕ꯭ꯔꯥ ꯀꯃꯥꯏꯅ ꯇꯧꯒꯦ ꯌꯥꯔꯒꯗꯤ ꯑꯩꯗꯤ ꯆꯠꯇꯤ ꯆꯠꯅꯤꯡꯕ ꯀꯣ ꯑꯗꯨ ꯅꯪꯒꯤꯗꯤ ꯍꯧꯖꯤꯛ ꯍꯧꯖꯤꯛ ꯀꯃꯥꯏꯅ ꯈꯜꯂꯤꯒꯦ ꯋꯥꯈꯟꯗ
ꯍꯣꯏ ꯑꯗꯨꯝ ꯀꯩꯅꯣ ꯇꯧꯔꯁꯨ ꯌꯥꯏ ꯆꯠꯂꯨꯔꯁꯨ ꯌꯥꯏꯌꯦ ꯍꯥꯏꯗꯤ ꯅꯣꯡ ꯅꯣꯡ ꯆꯤꯡ ꯇꯥꯗ꯭ꯔꯗꯤꯀꯣ ꯑꯗꯨꯝ ꯆꯠꯂꯨꯕ ꯌꯥꯏ ꯑꯗꯨꯒ ꯅꯣꯡ ꯁꯤꯡꯒꯨꯝꯕ ꯇꯥꯔꯗꯤ ꯑꯗꯨꯝ ꯍꯥꯏꯗꯤ ꯆꯠꯇꯤ ꯆꯠꯁꯦꯕꯀꯣ ꯍꯥꯏꯗꯤ ꯆꯠꯇꯕꯗꯤ ꯅꯨꯡꯉꯥꯏꯇꯦꯕ ꯑꯗꯨꯝ ꯌꯥꯝ ꯀꯟꯗꯧꯕ ꯃꯥꯟ ꯇꯥꯔꯗꯤ ꯆꯠꯂꯣꯏꯁꯦ ꯑꯗꯨꯒ ꯌꯥꯝ ꯀꯜꯂꯣꯏꯗꯕ ꯑꯣꯏ ꯇꯥꯔꯒꯗꯤ ꯑꯗꯨꯝ ꯑꯩ ꯁꯥꯇꯤꯟ ꯑꯃ ꯄꯥꯏꯔꯒ ꯑꯩꯈꯣꯏ ꯆꯤꯡ ꯆꯤꯡ ꯑꯅꯛꯄꯁꯦ ꯁꯦ ꯑꯗꯨꯝ ꯀꯥꯔꯁꯤ ꯍꯥꯏꯗꯤ ꯅꯨꯡꯇꯤ ꯆꯠꯈ꯭ꯔꯕꯅꯤꯅ ꯅꯣꯡ ꯐꯥꯗꯣꯛ ꯆꯠꯇꯕꯗꯣ ꯊꯋꯥꯏ ꯏꯅꯨꯡ ꯅꯨꯡꯉꯥꯏꯇꯕꯗꯣ ꯑꯗꯨꯃꯥꯏꯅ ꯇꯧꯋꯦꯕꯀꯣ ꯑꯗꯨꯗꯨꯒꯤꯅꯦ ꯑꯗꯨꯃꯥꯏꯅ ꯑꯗꯨꯝ ꯆꯠꯊꯣꯛꯑꯁꯦ ꯑꯗꯣ ꯑꯩꯈꯣꯏ ꯃꯆꯧꯁꯨ ꯃꯥꯗꯨ ꯃꯥꯏ ꯐꯣꯟꯗꯣ ꯌꯥꯗ꯭ꯔꯦ ꯑꯩꯈꯣꯏ ꯆꯦꯗꯨ ꯍꯥꯏꯗꯤ ꯉꯁꯥꯏ ꯊꯕꯛ ꯆꯠꯈꯤꯕꯀꯣ ꯑꯗꯨꯗꯨꯒꯤ ꯍꯜꯂꯛꯇꯦꯅ ꯑꯩ ꯅꯥꯛꯇ ꯐꯣꯟ ꯇꯧꯒꯦ ꯂꯥꯛꯑꯝꯕ ꯑꯗꯨ ꯐꯣꯟ ꯄꯤꯔꯝꯕꯅꯤ ꯅꯪꯕꯨ ꯆꯥꯛ ꯏꯁꯤꯡ ꯆꯥꯔꯕꯣ ꯀꯃꯥꯏꯅ ꯇꯧꯔꯒꯦ
ꯑꯩ ꯀꯩꯅꯣꯗꯤ ꯇꯧꯗ꯭ꯔꯤꯕꯀꯣ ꯆꯥꯛꯇꯤ ꯆꯥꯗ꯭ꯔꯦ ꯆꯥꯛ ꯆꯥꯗ꯭ꯔꯤꯗꯤ ꯉꯁꯤꯗꯣ ꯑꯩꯅ ꯍꯜꯂꯛꯄꯁꯦ ꯈꯤꯇꯪ ꯉꯟꯕ ꯉꯟꯕꯒꯤ ꯀꯩꯅꯣ ꯇꯧꯕ ꯆꯥꯛꯇꯨꯁꯨ ꯌꯥꯝ ꯀꯟꯅ ꯂꯥꯝꯕꯁꯨ ꯑꯣꯏꯗꯕꯀꯣ ꯑꯗꯨꯒꯤ ꯑꯩꯁꯦ ꯍꯜꯂꯛꯄꯒ ꯑꯗꯨꯝ ꯆꯥꯗꯕꯤꯗ ꯏꯃꯥꯟꯅꯕꯒꯩ ꯀꯥ ꯈꯔ ꯊꯦꯡꯅꯔꯨꯒꯦꯅ ꯑꯗꯨꯝ ꯆꯠ ꯆꯠꯊꯣꯛꯎꯔꯦꯕꯀꯣ ꯑꯗꯨ ꯆꯠꯊꯣꯛꯎꯔꯕꯗꯒꯤ ꯍꯥꯏꯕꯗꯤ ꯑꯗꯨ ꯆꯠꯊꯣꯔꯒ ꯍꯜꯂꯛꯄꯁꯤꯗꯗꯤ ꯑꯃꯨꯛ ꯈꯤꯇꯪ ꯑꯃꯨꯛ ꯂꯥꯝꯈꯠꯂꯛꯑꯦꯕꯀꯣ ꯍꯥꯏꯗꯤ ꯉꯁꯥꯏꯗꯒꯤ ꯆꯥꯁꯤꯜꯂꯨꯗ꯭ꯔꯅꯤꯅ ꯑꯗꯨꯒꯤ ꯑꯗꯨꯃꯥꯏꯅ ꯇꯧꯗꯅ ꯆꯥ ꯅꯨꯡ ꯈꯔ ꯊꯛꯆꯤꯜꯂꯨꯕ ꯑꯃꯨꯛ ꯑꯗꯨ ꯊꯛꯆꯤꯜꯂꯨꯕꯗꯒꯤ ꯑꯃꯨꯛ ꯍꯥꯏꯕꯗꯤ ꯈꯪꯗꯦ ꯑꯩꯗꯤ ꯆꯥꯛꯁꯤ ꯂꯥꯝꯃꯒꯗꯤ ꯈꯤꯇꯪ ꯈꯛꯇꯪ ꯆꯥꯔꯒ ꯆꯥꯛ ꯆꯥ ꯑꯣꯏꯅ ꯆꯥꯔꯒꯦ ꯀꯥꯏꯅ ꯉꯥꯏꯕꯒꯤ ꯊꯕꯛꯁꯦ ꯀꯌꯥ ꯇꯧꯒꯟꯗꯦꯕ ꯂꯥꯝꯃꯒꯗꯤ ꯂꯥꯝꯃꯤꯉꯩꯗ ꯍꯥꯏꯕꯗꯤ ꯆꯥꯈꯤꯗ꯭ꯔꯒ ꯆꯥꯒꯦ ꯆꯥꯗ꯭ꯔꯦꯀꯣ ꯀꯩꯒꯨꯝꯕ ꯆꯥꯔꯒꯗꯤ ꯑꯃꯨꯛ ꯄꯤꯛ ꯊꯪꯒꯦ ꯆꯥꯛꯍ ꯆꯥꯕꯩ ꯊꯕꯛꯇꯨꯗꯤ ꯇꯧꯒꯜꯂꯦꯕꯀꯣ ꯑꯗꯣ ꯑꯗꯨꯃꯥꯏꯅ ꯇꯧꯗꯅ ꯉꯁꯥꯏꯒꯤ ꯆꯥꯛ ꯈꯔ ꯂꯩꯔꯝꯕꯗꯨꯒꯤ ꯌꯦꯟꯖꯥꯡꯗꯨꯒ ꯑꯃꯨꯛ ꯆꯥꯁꯤꯜꯂꯨꯕ ꯑꯩꯁꯦ ꯑꯗꯨꯃꯥꯏꯅ ꯇꯧꯔꯦ ꯆꯥꯁꯨ ꯊꯛꯄ ꯆꯥꯁꯨ ꯈꯤꯇꯪ ꯆꯥꯕ ꯊꯧꯕꯗꯣ ꯑꯗꯨꯒꯤ ꯆꯥꯛꯁꯦ ꯂꯥꯝꯗ꯭ꯔꯤ ꯍꯧꯖꯤꯛ ꯐꯥꯎꯒꯤ ꯑꯣꯏꯅꯗꯤ ꯑꯗꯣ ꯆꯥꯕꯨꯗꯤ ꯈꯤꯇꯪ ꯆꯥꯔꯗꯧ ꯃꯥꯜꯂꯦ ꯍꯥꯏꯕꯗꯤ ꯅꯨꯃꯤꯗꯥꯡꯗꯣ ꯑꯃꯨꯛ ꯁꯥꯡꯕꯅꯤꯅꯀꯣ ꯌꯥꯝ ꯄꯥꯡꯊꯦꯡ ꯊꯦꯡꯖꯕꯤꯗ ꯑꯗꯨꯝ ꯆꯥꯔꯗꯣꯏꯅꯦ ꯍꯧꯖꯤꯛ ꯉꯥꯛꯇꯪ ꯂꯩꯔꯒ ꯈꯤꯇꯪꯗ ꯑꯣꯏꯔꯁꯨꯀꯣ ꯆꯥꯛ ꯌꯦꯟꯁꯥꯡꯕꯨꯗꯤ ꯂꯣꯏꯅ ꯂꯣꯏꯔꯦꯕ ꯑꯩꯅ ꯆꯥꯅꯤꯡꯗꯕꯒꯤ ꯁꯨꯝ ꯂꯩꯕꯅꯦꯕꯀꯣ ꯑꯗꯣ ꯅꯪ ꯀꯩꯅꯣꯒꯨꯝꯕꯗꯤ ꯇꯧꯗꯕ꯭ꯔꯣ ꯉꯁꯤꯗꯤ ꯊꯕꯛ ꯏꯪꯈꯥꯡ ꯑꯝꯗ ꯆꯠꯊꯣꯛꯎꯗ꯭ꯔꯕꯣ ꯌꯨꯝꯗ ꯑꯗꯨꯝ ꯂꯩꯔꯕꯣ ꯀꯃꯥꯏꯅ ꯇꯧꯒꯦ
ꯑꯁ ꯉꯗꯤ ꯀꯥꯏꯗꯩꯩ ꯊꯕꯛ ꯁꯪꯗꯨꯗ ꯑꯩꯗꯣ ꯑꯌꯨꯛ ꯌꯥꯎꯕꯗꯒꯤ ꯋꯥꯋꯀꯤꯡ ꯆꯠꯂꯨꯔꯦ ꯍꯜꯂꯛꯑꯦꯕꯀꯣ ꯄꯨꯡ ꯇꯔꯦꯠ ꯇꯥꯔꯒꯦꯠ ꯇꯧꯔꯝꯃꯅꯤ ꯑꯗꯒꯤꯗꯤ ꯑꯃꯨꯛ ꯆꯥꯛ ꯏꯁꯤ ꯑꯃꯨꯛ ꯊꯣꯡꯗꯣꯛꯑꯦ ꯆꯥꯛ ꯏꯁꯤꯡ ꯊꯣꯡꯕ ꯂꯣꯏꯔꯒ ꯆꯠꯊꯣꯛꯑꯦ ꯆꯥꯊꯣꯛꯄꯗꯒꯤ ꯑꯩꯒꯤ ꯑꯥꯗ ꯊꯕꯛ ꯑꯃ ꯆꯠꯄ ꯗꯣ ꯑꯗꯣ ꯉꯁꯤꯅ ꯑꯔꯣꯏꯕ ꯅꯨꯃꯤꯠ ꯑꯣꯏꯕꯀꯣ ꯑꯗꯨꯗꯨꯗꯒꯤ ꯃꯣꯏꯁꯨ ꯄꯥꯕꯨꯡ ꯈꯣꯏ ꯃꯌꯥꯝ ꯇꯧꯔꯒ ꯆꯠꯃꯤꯟꯅꯔꯨꯁꯦ ꯇꯧꯔꯒ ꯆꯠꯃꯤꯟꯅꯔꯦ ꯑꯗꯨꯗ ꯍꯜꯂꯛꯄꯗ ꯑꯗꯨꯝ ꯑꯗꯨꯝ ꯉꯟꯕꯨꯗꯤ ꯍꯪꯍꯜꯂꯦꯕꯀꯣ ꯃꯣꯏ ꯍꯦꯛꯇ ꯆꯠꯃꯤꯟꯅꯕꯁꯦ ꯊꯦꯡꯉꯦ ꯀꯩꯒꯤꯅꯣ ꯍꯥꯏꯕ ꯃꯇꯝꯗ ꯑꯗꯨꯝ ꯃꯣꯏꯁꯦ ꯆꯥꯕ ꯊꯛꯄ ꯁ ꯑꯗꯨ ꯄꯥꯝꯃꯦꯕꯀꯣ ꯃꯐꯝ ꯃꯐꯝ ꯈꯨꯗꯤꯡ ꯆꯪꯉꯒ ꯆꯥꯃꯨꯛ ꯊꯛꯀꯅꯤ ꯑꯗꯩ ꯈꯔ ꯑꯃꯨꯛ ꯆꯠꯂꯒ ꯕꯣꯔꯥ ꯑꯃꯨꯛ ꯆꯥꯀꯅꯤ ꯑꯃꯨꯛ ꯀ꯭ꯋꯥꯃꯨꯛ ꯆꯥꯒꯅꯤ ꯃꯣꯏ ꯁꯨꯝ ꯍꯧ ꯍꯥꯏꯗꯤ ꯑꯍꯟꯒꯤ ꯍꯥꯏꯗꯤ ꯍꯩꯅꯕꯤ ꯍꯥꯏꯇꯥꯔꯦꯀꯣ ꯑꯗꯨꯃꯥꯏꯅ ꯇꯧꯕꯗꯒꯤ ꯑꯗꯨꯝ ꯌꯨꯝ ꯌꯧꯔꯀꯥꯟꯗ ꯊꯦꯡꯉꯦ ꯑꯗꯨꯝ ꯄꯨꯡ ꯑꯍꯨꯝ ꯃꯈꯥꯏ ꯃꯔꯤ ꯑꯗꯨꯃꯥꯏꯅ ꯇꯥꯏꯌꯦꯕ ꯃꯣꯏꯒ ꯆꯠꯃꯤꯟꯅꯔꯕ ꯊꯕꯛꯁꯦ ꯗꯣꯏꯅꯦꯕ ꯢꯊꯟꯗ ꯂꯅꯥꯏꯒꯤ ꯑꯗꯨꯝ ꯆꯠꯈꯤꯕꯗꯨ ꯑꯗꯨꯇꯥꯔꯗꯤ ꯑꯗꯨꯝ ꯄꯨꯡ ꯑꯅꯤ ꯃꯈꯥꯏ ꯊꯦꯡꯉꯕꯗ ꯑꯅꯤ ꯃꯈꯥꯏ ꯃ ꯌꯥꯝ ꯍꯜꯂꯛꯄꯅꯦ ꯑꯗ ꯊꯣꯛꯂꯛꯄꯗꯤ ꯄꯨꯡ ꯕꯥꯔ ꯃꯈꯥꯏꯁꯦ ꯊꯣꯛꯂꯛꯇꯣꯏꯅꯦꯕꯣ ꯑꯗꯨ ꯑꯣꯏꯇꯥꯔꯒꯁꯨ ꯑꯍꯟꯒꯤ ꯍꯧꯅ ꯀꯛꯆꯤꯡ ꯀꯣꯛꯆꯥꯎꯒꯤ ꯇꯥꯏꯞꯇ ꯑꯃꯃ ꯋꯥꯏꯌꯔ ꯂꯩꯍꯧꯅꯤ ꯑꯃꯃꯨꯛ ꯋꯥꯏꯔ ꯂꯩꯕꯅꯤ ꯑꯗꯨꯃꯥꯏꯅ ꯇꯧꯕꯒꯤꯀꯣ ꯑꯗꯨꯝ ꯍꯜꯂꯛꯄ ꯊꯦꯡꯕꯗꯨꯗ ꯍꯜꯂꯛꯄ ꯈꯤꯇꯪ ꯄꯣꯊꯥꯔ ꯂꯩꯔꯤꯀꯥꯟꯗ ꯏꯃꯥꯟꯅꯕ ꯑꯃꯛ ꯐꯣꯟ ꯇꯧꯁꯤꯜꯂꯛꯑꯦ ꯋꯥꯋꯥꯛꯀꯤꯡ ꯊꯣꯛꯎꯁꯦꯅ ꯑꯗꯩ ꯅ ꯑꯩꯈꯣꯏ ꯅꯅꯥꯎꯄꯩꯕꯅꯁꯨ ꯋꯥꯀꯤꯡ ꯆꯠꯁꯦ ꯍꯥꯏꯅꯔꯝꯕꯩ ꯂꯩꯔꯝꯕ ꯇꯥꯟ ꯆꯞ ꯆꯥꯔꯦ ꯑꯗꯨꯝ ꯆꯠꯂꯨꯔꯔꯤꯁꯤꯅ ꯅꯥꯟ ꯀꯩ ꯀꯨꯏꯅ ꯆꯠꯂꯨꯗ꯭ꯔꯕ ꯂꯝꯕꯤ ꯑꯃ ꯆꯠꯂꯨꯔꯦ ꯆꯠꯂꯨꯔꯒ ꯈ ꯍꯜꯂꯛꯑꯦ ꯍꯜꯂꯛꯄꯗꯒꯤꯗꯤ ꯑꯃꯨꯛ ꯀꯃꯥꯏꯅ ꯇꯧꯒꯦ ꯍꯥꯏꯕ ꯃꯇꯝꯗ ꯆꯥꯛ ꯏꯁꯤꯡꯗꯣ ꯑꯩꯗ ꯊꯕꯛ ꯆꯠꯂꯨꯕꯒꯤ ꯉꯁꯥꯏ ꯆꯔꯥ ꯋꯥꯟꯒꯦ ꯇꯧꯕꯗꯨꯁꯨ ꯆꯥꯛꯇꯨ ꯌꯥꯝꯗ꯭ꯔꯕ ꯑꯩꯈꯣꯏꯅꯎꯄꯥꯇ ꯄꯤꯖꯈ꯭ꯔꯕ ꯑꯩꯈꯣꯏ ꯃꯥꯥꯏꯅ ꯆꯥꯛ ꯊꯣꯡ ꯂꯣꯏꯔꯦ ꯆꯥꯛ ꯊꯣꯡꯕ ꯂꯣꯏꯔꯦ ꯆꯥꯊꯣꯛꯑꯦ ꯍꯛ ꯆꯥꯛ ꯆꯥꯛꯊꯣꯛꯄꯑꯒ ꯑꯗꯨꯝ ꯑꯩꯈꯣꯏꯒꯤꯉꯣꯟꯗ ꯆꯠꯂꯨꯀꯥꯟꯗ ꯃꯣꯏꯗꯣ ꯉꯥꯡꯗꯨꯅ ꯊꯣꯡꯉꯝꯕꯗ ꯑꯇꯣꯕ ꯈꯔ ꯆꯥꯖꯜꯂ ꯂꯥꯛꯏꯅꯦꯕ ꯑꯗꯨꯗꯨꯝ ꯉꯁꯤꯗꯤ ꯑꯍꯤꯡ ꯅꯨꯡꯊꯤꯜꯁꯨ ꯐꯖꯅ ꯇꯨꯝꯍꯧꯗꯦꯗꯅ ꯁꯨꯝ ꯇꯨꯝꯅꯤꯡꯕ ꯈꯣꯠꯄ ꯇꯧꯕꯗꯣ ꯑꯗꯨꯃꯥꯏꯅ ꯐꯥꯎꯗꯤ ꯐꯥꯎꯋꯦ ꯌꯥꯝ ꯋꯥꯗꯤ ꯋꯥꯏꯑꯕ ꯀꯣꯡꯁꯤꯗ
ꯑꯣ ꯑꯗꯨꯗꯨꯅꯦ ꯅꯣꯏ ꯅꯃꯥꯟꯅꯕꯗꯨꯅꯅꯦ ꯍꯥꯏꯔꯛꯏꯗꯣ ꯑꯩꯉꯣꯟꯗ ꯉꯁꯥꯏ ꯑꯃ ꯍꯥꯏꯔꯛꯑꯦ ꯃꯥꯗꯣ ꯉꯁꯤ ꯈꯤꯇꯪ ꯉꯝꯊꯍꯜꯂꯦꯅ ꯍꯥꯏꯗꯤ ꯅꯍꯥꯟꯗꯒꯤ ꯁꯨꯝ ꯆꯠ ꯋꯥꯛꯀꯤꯡꯗꯣ ꯃꯥꯁꯨ ꯍꯥꯟꯅ ꯊꯥꯏꯅ ꯋꯀꯤꯡꯗꯨꯗ ꯌꯥꯝ ꯆꯠꯂꯝꯕꯅꯦꯕꯀꯣ ꯑꯗꯣ ꯋꯥꯛꯀꯤꯡꯗꯣ ꯆꯠ ꯐꯠꯇꯕ ꯀꯨꯏꯔꯦ ꯅꯨꯡꯗꯥꯡ ꯋꯥꯏꯔꯝꯗꯦꯅ ꯃꯥꯗꯣ ꯊꯣꯛꯂꯛꯄꯒ ꯑꯩꯈꯣꯏꯒꯤ ꯈꯤꯇꯪ ꯊꯧꯔꯛꯄ ꯍꯧꯔꯛꯄ ꯀꯄꯒ ꯄꯥꯈꯠꯇꯅ ꯍꯥꯟꯅ ꯐꯣꯟ ꯇꯧꯔꯒ ꯍꯥꯏꯍꯧꯋꯌꯦ ꯋꯥꯋꯥꯛꯀꯤꯡ ꯆꯠꯁꯦ ꯈꯣꯠꯁꯦꯗꯅ ꯅꯠꯇ꯭ꯔꯒꯗꯤ ꯅꯪꯗꯤ ꯍꯦꯛꯇ ꯁꯪꯒꯟꯗꯦꯗꯅꯀꯣ ꯑꯗꯨꯒꯤ ꯑꯗꯨꯃꯥꯏꯅ ꯃꯥꯁꯨ ꯍꯥꯟꯅ ꯍꯥꯏꯍꯧꯕꯅꯦ ꯒꯥꯔꯤ ꯊꯧꯅ ꯊꯧꯅ ꯑꯗꯨꯒ ꯌꯥꯔꯛꯄꯗꯒꯤ ꯃꯥꯗ ꯌꯥꯝ ꯅꯨꯡꯉꯥꯏ ꯈꯣꯠꯂꯦꯅꯒ ꯍꯥꯏꯔꯛꯄꯅꯦꯕꯀꯣ ꯑꯗꯨꯗꯒꯤ ꯑꯗꯨꯃꯥꯏꯅ ꯇꯧꯔꯒ ꯋꯥꯛꯀꯤꯡ ꯆꯠꯂꯦ ꯈꯣꯠꯂꯦꯅ ꯍꯥꯏꯕꯗꯤ ꯃꯥꯁꯨ ꯌꯥꯝ ꯅꯨꯡꯉꯥꯏ ꯈꯣꯠꯂꯦꯅ ꯍꯥꯏꯔꯛꯄꯅꯦ ꯉꯁꯥꯏ ꯊꯦꯡꯅꯩꯑꯕꯀꯣ ꯑꯩꯅ ꯍꯜꯂꯛꯄꯗ ꯃꯥꯗꯣ ꯑꯃꯨꯛ ꯑꯩꯈꯣꯏ ꯁ꯭ꯋꯥꯏ ꯀꯩꯅꯣ ꯃꯅꯤꯡ ꯁ꯭ꯋꯥꯏꯗ ꯊꯧꯔꯛꯄꯗ ꯊꯦꯡꯅꯕ ꯍꯥꯏ ꯍꯥꯏꯇꯥꯔꯦ ꯑꯗꯨꯗ ꯍꯥꯏꯔꯞ ꯍꯥꯏꯔꯛꯄꯅꯤꯅ ꯃꯥꯅ ꯅꯪꯗꯣ ꯉꯁꯥꯏ ꯋꯀꯤꯡꯕꯨꯗꯤ ꯆꯠꯄ ꯌꯥꯔꯛꯄꯒꯤ ꯌꯥꯝ ꯍꯔꯥꯎꯔꯨꯔꯕꯅꯦ ꯑꯗꯨꯒ ꯆꯠꯃꯤꯟꯅꯔꯦ ꯑꯗꯨ ꯈꯤꯇꯪ ꯆꯠꯃꯤꯟꯅꯕ ꯍꯧꯕꯗꯒꯤꯗꯤ ꯆꯠꯈꯤꯕꯗꯁꯨ ꯑꯗꯨꯝ ꯑꯃꯨꯛ ꯅꯨꯄꯤ ꯑꯃꯒ ꯋꯥꯔꯤ ꯁꯥꯟꯅꯩ ꯍꯜꯂꯛꯄꯗꯁꯨ ꯑꯃꯨꯛ ꯅꯨꯄꯥ ꯑꯃꯒ ꯋꯥꯔꯤ ꯁꯥꯟꯅꯩ ꯑꯗꯨꯃꯥꯏꯅ ꯇꯧꯔꯒ ꯁꯥꯟꯅꯩꯑꯌꯦꯅ ꯑꯗꯨꯒ ꯃꯥꯅ ꯋꯥꯔꯤ ꯁꯥꯕ ꯄꯨꯡꯂꯣꯏ ꯂꯣꯏꯔꯀꯥꯟꯗꯗꯤ ꯃꯝꯃꯕꯅꯤꯅ ꯑꯃꯨꯛ ꯋꯥꯔꯤꯗꯣ ꯃꯣꯏ ꯋꯀꯤꯡ ꯆꯠꯃꯤꯟꯅꯕ ꯃꯁꯦꯟꯗꯤ ꯋꯥꯔꯤꯗꯣ ꯐꯖꯅ ꯁꯥꯟꯅꯕ ꯐꯪꯗꯕꯩ ꯇꯥꯏꯞꯇ ꯇꯧꯈꯤꯕꯗꯣ ꯑꯗꯨꯃꯥꯏꯅ ꯇꯧꯋꯦ ꯈꯣꯠꯂꯦꯅ ꯑꯃ ꯍꯥꯏꯔꯛꯄ ꯍꯥꯏꯇꯥꯔꯦ ꯍꯥꯏꯗꯤ ꯆꯠꯇꯕ ꯀꯨꯏꯔꯦꯅ ꯌꯥꯝ ꯍꯔꯥꯎꯅ ꯆꯠꯂꯨꯔꯒ ꯌꯥꯔꯛꯄꯒꯤꯁꯨ ꯃꯇꯝꯁꯨ ꯂꯣꯏꯅ ꯆꯥꯅꯕꯒꯤ ꯍꯔꯥꯎꯅ ꯆꯠꯂꯨꯔꯒ ꯑꯃꯨꯛ ꯋꯥꯋꯀꯤꯡ ꯆꯠꯄꯗꯅ ꯑꯃꯨꯛ ꯈꯤꯇꯪ ꯑꯃꯨꯛ ꯍꯥꯏꯕꯗꯤ ꯃꯥꯅ ꯈꯜꯂꯨꯕ ꯑꯗꯨꯃꯥꯏꯅꯃꯛ ꯑꯃꯨꯛ ꯅꯨꯡꯉꯥꯏꯈꯤꯗꯕꯗꯣ ꯑꯗꯨꯝ ꯍꯥꯏꯗꯤ ꯃꯥꯏ ꯃꯥꯏ ꯊꯣꯛꯄ ꯃꯦꯗ ꯁꯨꯝ ꯁꯥꯟꯅꯔ ꯆꯠꯈ꯭ꯔꯤꯕꯒꯤ ꯆꯠꯃꯤꯟꯅꯔꯤꯕ ꯃꯌꯥꯝꯗꯨ ꯄꯨꯟꯗꯕꯒꯤ ꯑꯗ ꯑꯗꯨꯃꯥꯏꯅ ꯍꯥꯏꯔꯞ ꯇꯝꯃꯛꯄꯅꯤꯅ ꯃꯥꯅ ꯉꯁꯥꯏ ꯑꯗꯨꯏꯅꯤꯗ ꯍꯥꯏꯗꯣꯛꯎꯅꯨꯗꯤ ꯍꯥꯏꯔꯛꯄꯅꯤ ꯑꯩ ꯑꯗꯨꯝ ꯍꯥꯏꯕꯨꯗꯤ ꯍꯥꯏꯗꯣꯛꯑꯦ ꯅꯪ ꯑꯃꯨꯛ ꯇꯝꯃꯨꯔꯅ ꯃꯉꯣꯟꯗ ꯑꯃꯨꯛ ꯈꯟꯅ ꯂꯩꯔꯝꯅꯤ ꯅꯕꯅꯤꯀꯣ
ꯅ ꯍꯥꯏꯔꯅ ꯃꯤꯌꯥꯝꯗ ꯄꯥꯎ ꯄꯨꯕ ꯃꯆꯨ ꯊꯥꯠ ꯃꯆꯨ ꯊꯥꯠ ꯇꯝꯕ ꯍꯩꯕ ꯗ ꯃꯃꯤꯡ ꯆꯠꯂꯤꯅꯤꯅ ꯑꯩ ꯏꯊꯟꯇ ꯏꯕꯥꯅꯤ ꯑꯨꯇꯪ ꯆꯠꯂꯗꯤ ꯀꯩꯁꯨ ꯇꯧꯔꯣꯏ ꯃꯤ ꯃꯥꯏꯁꯨ ꯃꯄꯥ ꯑꯃ ꯌꯥꯎꯕꯗꯨꯗꯒꯤ ꯑꯗꯨꯝ ꯍꯥꯏꯗꯤ ꯑꯗꯨꯝ ꯈꯤꯇꯪ ꯀꯣꯝꯊꯣꯛꯄꯒꯤ ꯋꯥꯅꯤ ꯑꯩꯕꯨ ꯃꯤ ꯑꯗꯨꯝ ꯆꯠꯂꯒ ꯐꯣꯟ ꯇꯧꯅ ꯂꯩꯕꯒꯤ ꯇꯥꯏꯞꯇ ꯃꯣꯏ ꯍꯦꯛꯇ ꯃꯤꯕꯨ ꯂ ꯍꯦꯛꯇ ꯂꯥꯟꯅ ꯍꯦꯛꯇ ꯁꯟꯗꯣꯛꯄꯤꯕ ꯋꯥꯅꯤ ꯅꯣꯏꯁꯦ ꯉꯛꯇꯤ ꯉꯛꯏ ꯍꯦ ꯑꯁꯦꯡꯕ
ꯈꯪꯗꯦꯗ ꯂꯥꯟꯅ ꯁꯟꯗꯣꯛꯑꯝꯕꯕꯨꯗꯤ ꯅꯠꯇꯦꯗ ꯑꯗꯨꯝ ꯍꯥꯏꯕꯗꯤ ꯁꯨꯝ ꯍꯥꯏꯔꯛꯄꯅꯤꯗ ꯍꯥꯏꯔꯛꯏ ꯑꯩꯅ ꯑꯦ ꯀꯥꯏ ꯆꯠꯂꯤꯨꯅꯣ ꯅꯪꯕꯨꯣ ꯅꯍꯥꯟꯈꯩꯗꯤ ꯎꯗꯕꯅꯤꯅꯦ ꯊꯦꯡ ꯊꯦꯡ ꯈꯠꯂꯛꯄꯅꯤꯅ ꯍꯅ ꯍꯪꯕꯗ ꯃꯥꯅ ꯑꯦ ꯉꯁꯤꯗꯤ ꯁꯨꯃꯥꯏ ꯁꯨꯃꯥꯏꯅ ꯇꯧꯗꯅ ꯋꯥꯋꯥꯛꯀꯤꯡ ꯆꯠꯂꯨꯕꯅꯦ ꯑꯗꯣ ꯋꯥꯋꯥꯛꯀꯤꯡ ꯆꯠꯂꯨꯕ ꯑꯩꯅ ꯑꯗꯨꯗꯤ ꯑꯁ ꯅꯨꯡꯉꯥꯏꯔꯝꯅꯤ ꯅꯣꯏ ꯑꯩ ꯍꯥꯏꯗꯤ ꯄꯨꯟꯗꯕ ꯀꯨꯏꯔꯕꯅꯤꯅ ꯈꯣꯠꯄꯅꯤꯅ ꯍꯥꯏꯕꯗꯣ ꯃꯥꯅ ꯄꯨꯟꯗꯕꯒꯤꯕꯨꯗꯤ ꯅꯨꯡꯉꯥꯏꯌꯦ ꯍꯥꯏꯗꯤ ꯅꯍꯥꯟꯈꯩ ꯆꯠꯄ ꯃꯐꯝ ꯅꯠꯇꯕꯗꯣ ꯍꯥꯏ ꯊꯥꯏꯅ ꯆꯠꯂꯝꯃꯒ ꯆꯠꯂꯨꯗꯕꯒꯤ ꯌꯥꯝ ꯅꯨꯡꯁꯤꯌꯦ ꯑꯗꯨꯒ ꯆꯠꯃꯤꯟꯅꯔꯔꯤꯕ ꯃꯤꯗꯨꯗꯤ ꯁꯨꯃꯥꯏ ꯁꯨꯃꯥꯏꯅ ꯇꯧꯋꯦꯅ ꯁꯨꯝ ꯐꯈꯤꯕꯒꯤ ꯀꯩ ꯍꯥꯏꯔꯝꯃꯅꯤꯍꯦ ꯑꯩ ꯃꯆꯨꯒ ꯊꯥꯛꯇ ꯀꯣ ꯑꯃꯨꯛ ꯑꯩ ꯍꯥꯏꯁꯤꯅꯦ ꯑꯗꯨꯅ ꯑꯗꯨꯗ ꯇꯝꯃꯦꯅ ꯑꯃꯨꯛ ꯇꯧꯅ ꯂꯩꯔꯕꯅꯤꯅ ꯀꯩꯝ ꯍꯥꯏꯔꯔꯤꯅꯃꯤ ꯅꯪꯁꯨ ꯑꯗꯨꯝ ꯁꯨꯝ ꯍꯥꯏꯕ ꯋꯥꯅꯤ ꯑꯩꯅ ꯇꯝꯃꯛꯄ ꯋꯥꯅꯤ ꯅ ꯉꯁꯥꯏ ꯋꯀꯤꯡ ꯆꯠꯂꯤ ꯈꯣꯠꯂꯤ ꯑꯗꯨꯗ
ꯑꯣ ꯐꯔꯦ ꯐꯔꯦ ꯊꯝꯃꯒꯦ ꯑꯩ
ꯍꯣ ꯍꯣꯏ ꯐꯔꯦ ꯐꯔꯦ